ꯑꯥ
ꯍꯜꯂꯣ
ꯑ ꯇꯥꯕ꯭ꯔꯥ
ꯇꯥꯏ ꯇꯥꯏ
ꯦꯗꯧꯔꯤꯅꯣ ꯋꯥꯅꯗꯦ
ꯑꯩ ꯁꯨꯝ ꯍꯧꯖꯤꯛꯇ ꯆꯥꯛ ꯆꯥꯕ ꯂꯣꯏꯗ ꯉꯥꯏꯔꯤ ꯅꯪꯗꯤ
ꯎ ꯑꯩꯗꯤ ꯅꯣꯁ ꯏꯊꯣꯛꯀꯦꯅ ꯇꯧꯕꯅꯦ ꯍꯧꯖꯤꯛ
ꯑꯁ ꯂꯥꯏꯔꯤꯛ ꯌꯥꯝ ꯍꯩꯅꯦꯩ ꯑꯗꯨꯗꯤ
ꯑꯥꯎ ꯂꯔꯤꯛ ꯌꯥꯝ ꯍꯕꯅꯦ ꯑꯁꯤ ꯑꯁꯤ ꯍꯧꯖꯤꯛꯇ ꯏꯊꯣꯛꯇ꯭ꯔꯗꯤ ꯃꯇꯥꯝ ꯃꯇ ꯋꯥ
ꯑꯣ ꯀꯩꯅꯣꯝ ꯇꯝ ꯀꯣꯂꯦꯖꯀꯤꯔꯣ
ꯑ ꯀꯣꯂꯦꯖ ꯆꯝꯗꯦ
ꯀꯥꯏꯒꯤꯦ
ꯑꯁ ꯂꯥꯏꯔꯤꯛ ꯄꯥꯕ ꯀꯗ
ꯀꯣꯏ ꯁꯝꯕ꯭ꯔꯗꯤ ꯁꯤꯦ
ꯅꯪꯗꯤ ꯀꯣꯒꯦꯁ ꯆꯝꯕ꯭ꯔꯥ꯫
ꯀꯣꯂꯦꯖ ꯂꯣꯏꯔꯦ꯫
ꯑꯣ꯫
ꯎꯝ ꯀꯣꯂꯦꯖ ꯂꯣꯏꯔꯦ ꯍꯧꯖꯤꯛ꯫
ꯑꯗꯨꯗꯤ ꯍꯧꯖꯤꯛ ꯀꯔꯤ ꯇꯧꯑꯣ ꯀꯔꯤ ꯇꯝꯕ꯭ꯔꯥ꯫ ꯑꯣ ꯅꯉꯥꯏꯕ꯭ꯔ꯫
ꯅꯨꯡꯉꯥꯏ꯫
ꯑꯦ ꯑꯩꯗꯤ ꯏꯟꯇꯔꯦꯁ ꯂꯩꯇꯦ꯫
ꯂꯩꯇꯦ ꯌꯦꯡꯉꯒꯗꯤ ꯏꯟꯇ꯭ꯔꯦꯁ ꯂꯩꯔꯛꯀꯅꯤ꯫
ꯑ ꯌꯦꯡꯕꯁꯨ ꯑꯩꯗꯤ ꯌꯦꯟꯁꯨ ꯌꯦꯟꯁꯨ ꯇꯥꯗꯦ
ꯎꯝ ꯎꯝ ꯑꯗꯣ ꯐꯨꯠꯕꯣꯜ ꯄꯥꯝꯕ꯭ꯔꯣ
ꯁꯨ ꯄꯝ ꯗꯦ
ꯄꯥꯝꯗꯤ ꯑꯦ
ꯑꯥ
ꯑꯗꯨꯗꯤ ꯂꯥꯏꯔꯤꯛ ꯌꯥꯝ ꯍꯩꯔꯝꯗꯣꯏ ꯃꯥꯜꯂ
ꯂꯥꯏꯔꯤꯛꯁꯨ ꯂꯥꯏꯔꯤꯛꯁꯨ ꯇꯜꯂꯦ ꯑꯩ ꯑꯩꯅ ꯑꯄꯥꯝꯕꯗꯤ ꯍꯥꯏꯌꯔꯥ
ꯍꯥꯏꯔꯣ
ꯇꯨꯝꯕꯒ ꯆꯥꯕꯒ ꯆꯥꯛꯄꯅꯦ ꯑꯩꯅ ꯄꯥꯝꯕ
ꯇꯨꯝꯕ ꯆꯥꯕ꯫
ꯎꯝ꯫
ꯑꯗꯨꯗꯤ ꯏꯁꯩ ꯑꯃ ꯂꯩꯌꯦ ꯂꯩꯌꯦ ꯏꯁꯩ ꯑꯃ ꯂꯩ ꯑꯗꯨꯗꯤ꯫ ꯇꯨꯝꯕ ꯆꯥꯕ ꯇꯨꯝꯕ ꯆꯥꯕ ꯈꯪꯗꯅꯅ ꯏꯁꯩ ꯑꯃ ꯂꯩꯔꯤꯗꯨꯗꯤ꯫
ꯅꯪ ꯌꯥꯝ ꯍꯩꯌꯦꯀꯣ꯫
ꯑꯗ ꯑꯗꯨ ꯏꯁꯩꯗꯨꯅꯦ ꯃ ꯁꯥ ꯁꯛꯄ ꯇꯥꯔꯦꯅꯦ ꯑꯗꯨꯗꯤ꯫
ꯅꯪ ꯍꯥꯏꯗꯨꯗꯤ ꯁꯛꯑꯣꯅ꯫
ꯑꯩꯗꯤ ꯌꯥꯝ ꯄꯛꯅ ꯍꯩꯇꯦꯗ ꯑꯗꯨ ꯁꯨꯝ ꯁꯛꯀꯣꯋꯥꯅꯤ ꯅꯌꯦꯟꯗ ꯅꯌꯦꯟꯗꯅꯨꯄ꯫ ꯐꯖꯒꯗꯕ ꯏꯁꯩꯅꯦ ꯑꯩꯅ ꯁꯛꯏꯁꯦ꯫
ꯇꯨꯝꯕ ꯆꯥꯕ ꯈꯪꯗꯅ ꯎꯗꯨꯅꯇ ꯂꯩꯔꯦꯅ꯫
ꯀꯔꯤ ꯃꯊꯦꯜ ꯆꯥꯕ ꯅꯪꯗꯤ꯫
ꯉꯁꯤꯗꯤ ꯀꯥꯡꯉꯧ ꯆꯔꯦ꯫
ꯑꯣ ꯍꯧꯕꯅꯦꯀꯣ꯫
ꯍꯥꯎꯋꯦ ꯀꯥꯡꯉꯧꯅꯦ ꯀꯥꯡꯁꯣꯏꯅꯦ ꯆꯥꯔꯦ꯫
ꯎꯝ ꯑꯗꯣ ꯅꯣꯏꯅ ꯊꯣꯡꯕ ꯀꯥꯡꯁꯣꯏꯗꯣ ꯌꯥꯝ ꯍꯥꯎꯋꯦ꯫
ꯍꯥꯥ꯫
ꯅꯣꯏꯅ ꯊꯣꯡꯕ ꯀꯥꯡꯁꯣꯏꯗꯣ꯫
ꯎꯝ꯫
ꯍꯥꯎꯋꯦꯕ ꯑꯩꯈꯣꯏꯒ ꯊꯣꯡꯕꯒ ꯇꯣꯡꯍꯜꯂꯦꯕ ꯃꯍꯥꯎꯗꯣ꯫
ꯅꯣꯡꯃ ꯄꯤꯖꯒꯦ ꯂꯥꯛꯑꯣꯗꯅ꯫
ꯑꯁꯦꯡꯕꯔꯣ꯫
ꯑꯁꯦꯡꯕꯅꯦ꯫
ꯄꯤꯖꯒꯦ ꯍꯥꯏꯔꯗꯤ ꯂꯥꯛꯀꯦ꯫
ꯎꯝ ꯂꯥꯛꯄꯕꯨ ꯉꯝꯒꯗ꯭ꯔꯥ ꯅꯪꯕꯣ꯫
ꯍꯣꯏ ꯉꯝꯅꯤꯅ ꯑꯥꯏꯔꯣꯟ ꯐꯦꯁ ꯑꯥꯏꯔꯟ ꯍꯥꯞꯂꯒ ꯂꯥꯛꯀꯦ꯫ ꯑꯥꯏꯔꯣꯟ ꯑꯥꯏꯔꯟ꯫
ꯑꯣ ꯑꯥꯏꯔꯟ ꯍꯥꯞꯄꯒ꯫
ꯑꯥ꯫
ꯑꯄꯒꯦꯗꯥ ꯑꯦ ꯑꯩꯕꯨ ꯂꯧꯕ ꯂꯥꯛꯑꯣ ꯏꯊꯟꯗꯗꯤ ꯇꯜꯂꯦ ꯃꯤꯅ ꯐꯔꯗꯤ ꯀꯃꯥꯏꯅ ꯇꯧꯗꯣꯏꯕ
ꯃꯤ ꯐꯥꯔꯨꯏ ꯀꯩꯅꯣ ꯑꯩ ꯂꯩꯔꯤꯁꯤꯗꯤ ꯑꯩ ꯂꯩ ꯂꯩꯅꯦ ꯅꯪ ꯀꯅꯥ ꯑꯥꯗꯔꯤꯒꯦ
ꯑꯗꯨꯅꯦ ꯅꯪ ꯑꯩꯕꯨ ꯍꯦꯜ ꯇꯧꯗ꯭ꯔꯗꯤ
ꯑꯗꯨꯅ ꯑꯩ ꯂꯩꯔꯤꯁꯤꯗꯤ ꯑꯩ ꯂꯩ ꯂꯩꯅ ꯀꯅꯥ ꯐꯥꯗꯣꯛꯏꯒꯦ
ꯑꯗꯨꯅꯦ ꯑꯗꯨ ꯑꯣꯏꯕꯒꯤꯦ ꯑꯩꯕꯨ ꯂꯧꯕ ꯂꯥꯛꯑꯣ ꯍꯥꯏꯕꯗꯣ
ꯎꯝ ꯂꯧꯧ ꯂꯥꯛꯇꯣꯏꯅꯦ
ꯇꯟꯕꯅꯦ ꯑꯩꯗꯤ꯫
ꯍꯥꯥ꯫
ꯑꯁꯦꯡꯕꯅꯦꯕ꯫
ꯑꯩꯁꯨ ꯑꯁꯦꯡꯕꯅꯤ ꯀꯩꯅꯣ꯫ ꯑꯁꯦꯡꯕ ꯉꯥꯛꯇꯅꯦ ꯉꯥꯏꯁꯦ ꯉꯥꯡꯗꯣꯏꯁꯦ꯫
ꯑꯣꯏꯔꯝꯒꯅꯤ꯫
ꯎꯝ꯫
ꯑꯁꯦꯡꯕ ꯑꯣꯏꯔꯝꯒꯅꯤ꯫
ꯑꯁꯦꯡꯕ ꯑꯗꯨꯗ ꯅꯪꯅ꯫
ꯉꯗꯤ ꯑꯗꯨꯝ ꯂꯩꯕ꯭ꯔꯥ
ꯀꯥꯏꯕ ꯆꯥꯏꯕ
ꯉꯁꯤꯗꯤ ꯑꯗꯨꯝ ꯂꯩꯕ꯭ꯔ ꯌꯨꯝꯗ
ꯌꯨꯝꯗ ꯂꯩꯇꯦ ꯑꯩ ꯁꯥꯟꯅꯕ ꯆꯠꯂꯦ ꯂꯝꯖꯦꯟ ꯆꯦꯟꯕ ꯆꯠꯂꯦ
ꯋꯥꯗ꯭ꯔ
ꯁ꯭ꯋꯥꯏꯗꯅ ꯁꯤꯗꯤ ꯌꯥꯝ ꯋꯥꯔꯦ
ꯑꯩ ꯑꯩꯕꯨ ꯀꯣꯜ ꯇꯧꯕꯒꯤ ꯋꯥꯒꯗꯕ ꯃꯜꯗꯤꯗ
ꯀꯥꯏꯔꯤꯕ
ꯑꯩꯕꯨ ꯀꯣꯜ ꯇꯧꯕꯤꯒꯦꯀꯣ
ꯑꯥ
ꯋꯥꯒꯗꯕ ꯃꯟꯗꯦꯕ
ꯋꯥꯗꯦꯗ ꯅꯣꯟꯗ ꯀꯣꯜ ꯇꯧꯔꯛꯄꯁꯤ ꯋꯥꯗꯦ
ꯎꯝ ꯑꯣꯏꯔꯃꯤꯒꯅꯦ
ꯅꯨꯡꯉꯥꯏꯅꯦ ꯑꯩꯅ ꯀꯣꯜ ꯇꯧꯔꯛꯄꯁꯦ
ꯑ ꯎ ꯏꯔꯪ ꯑꯗꯨ ꯑꯣꯏꯔꯅꯤ ꯑꯗꯨ ꯑꯣꯏꯔꯦ ꯅꯨꯡꯇꯤꯒꯤ ꯀꯣꯜ ꯇꯧꯔꯛꯀꯦ
ꯉꯝꯒꯗ꯭ꯔꯅ
ꯍꯣꯏ ꯉꯅꯤꯅ
ꯐꯩꯅꯦ ꯃ ꯊꯒ ꯅꯨꯡꯇꯤꯖꯥꯒꯤ ꯇꯧꯔꯛꯑꯗꯤ ꯅꯨꯡꯇꯤꯖꯥꯒꯤ ꯀꯣꯜ ꯉꯥꯏꯔꯝꯗꯣꯏꯅꯦ ꯑꯩꯗꯤ
ꯍꯣꯏ ꯑꯣꯏꯔꯝꯃꯣ ꯅꯨꯡꯇꯤꯒꯤ ꯑꯗꯨꯝ ꯇꯧꯍꯧꯗꯣꯏꯅꯦ
ꯑꯗꯨꯇꯖ ꯀ ꯀ ꯉꯔꯝꯅꯤ
ꯃꯊꯪꯇ ꯂꯩꯕ꯭ꯔꯥ
ꯎꯝ ꯍꯧꯖꯤꯛꯇꯤ ꯏꯊꯟꯗ ꯂꯩ
ꯎꯝ ꯑꯩꯗꯤꯊꯟꯗ ꯑꯗꯨꯝ ꯂꯩꯅꯤꯡꯉꯦ ꯍꯥꯏꯗꯤ ꯑꯩꯗꯤ ꯑꯩꯗꯤꯀꯣ ꯏꯊꯥꯟ ꯇ ꯂꯩꯅꯤꯡꯉꯦꯕ ꯂꯪꯕ ꯈꯟꯗꯦꯦ ꯂꯥꯡꯃꯟꯕꯗꯤ ꯃꯤꯅ ꯂꯥꯡꯃꯟꯕꯗꯤ ꯇꯜꯂꯦ ꯉꯕ
ꯎꯝ ꯏꯊꯟꯗ ꯂꯩꯕꯅ ꯐꯩꯗ ꯌꯥꯝ ꯄꯤꯁꯇ ꯂꯩꯗꯅ ꯏꯊꯟꯇ ꯂꯩꯔꯗꯤ
ꯑꯗꯨꯅꯦ
ꯏꯊꯟꯗ ꯂꯩꯔꯗꯤ ꯄꯤꯁꯇ ꯂꯩ ꯍꯥꯏꯗꯤ ꯀꯅꯥꯒꯨꯝꯅꯁꯨ ꯉꯥꯡꯕꯗꯣ ꯇꯥꯗ꯭ꯔꯦ ꯑꯃꯁꯨ ꯇꯧꯗ꯭ꯔꯦ ꯅꯠꯇ꯭ꯔꯥ ꯏꯊꯟꯗ ꯂꯩꯕꯗꯤ ꯄꯤꯁꯇ ꯂꯩꯔꯦ
ꯍꯥꯏꯕꯗꯤ ꯃꯤꯅ ꯇꯨꯝꯅꯤꯡꯕ ꯀꯥꯟꯗꯗꯁꯨ ꯃꯣꯏ ꯐꯪꯗꯕ ꯃꯤꯁꯨ ꯂꯩꯩꯅ ꯑꯗꯨꯝ ꯄꯪꯂꯪꯂꯥꯡ ꯂꯥꯡꯕꯗꯣ
ꯑ
ꯑꯩꯗꯤ ꯄꯥꯝꯖꯕ ꯑꯗꯨꯃꯛ ꯑꯗꯨ ꯑꯣꯏꯒ
ꯋꯥꯍꯪꯕꯩ ꯅꯠꯇꯦꯗ ꯑꯩꯁꯨ ꯄꯥꯝꯗꯦꯗ
ꯎꯝ
ꯑꯗꯨꯩꯅ ꯏꯊꯟꯗ ꯍꯥꯏꯗꯤ ꯄ꯭ꯔꯦꯛꯇꯤꯁꯄꯨ ꯇꯧꯗ꯭ꯔꯕ ꯑꯩ ꯏꯊꯟꯗ ꯍꯥꯏꯗꯤ ꯕꯨ ꯆꯠꯇꯕ ꯑꯗꯨ ꯑꯌꯨ ꯑꯌꯨꯛꯇꯕꯨꯗꯤ ꯐꯖꯅ ꯄꯣꯊꯥ ꯋꯥꯕꯅꯤ ꯍꯥꯏꯔꯗꯤ ꯑꯗ ꯅꯨꯡꯗꯥꯡꯗꯅꯤ ꯖꯅꯔꯗꯅ ꯂꯝꯖꯦꯟꯁꯤꯟꯕ ꯆꯠꯂꯅꯤ
ꯎꯝ
ꯅꯍꯥꯟꯈꯩ ꯆꯦꯟꯗꯕꯒꯤ ꯉꯁꯤ ꯉꯁꯤ ꯋꯥꯏꯑꯦ
ꯑꯣ
ꯑꯗꯨꯒꯒꯤ ꯅꯪꯗꯤ ꯀꯩ ꯌꯦꯟꯖꯥꯡ ꯊꯣꯡꯉꯒꯦ
ꯑꯩ ꯈꯪꯗꯩ ꯑꯩꯈꯣꯏ ꯀꯥꯡꯁꯣꯏ ꯊꯣꯡꯕ ꯃꯥꯜꯂꯦ ꯑꯩꯗꯤ ꯍꯣꯁꯇꯦꯜꯗ ꯂꯩꯕꯅꯤꯅ ꯈꯪꯗꯦ ꯏꯦꯡ ꯏꯟꯁꯥꯡ ꯊꯣꯡꯕ꯭ꯔꯥ ꯍꯥꯏꯕꯗꯣ
ꯎꯝ ꯇꯖꯒꯦ
ꯍꯥꯎꯕ ꯉꯥꯛꯇꯅꯦ ꯁꯤꯁꯇꯔꯗ ꯌꯦ ꯌꯦꯟ ꯆꯪꯗꯦ
ꯑꯗꯨꯅꯦ ꯍꯛꯆꯥꯡꯒꯗꯤ ꯅꯣꯏꯕ ꯃꯤꯁꯦ ꯍꯛꯆꯥꯡ ꯄꯥꯊꯗꯣꯏꯅꯤ ꯍꯣꯁꯇꯦꯜꯒꯤꯖꯥꯡꯗꯤ ꯁꯔꯗꯤ ꯑꯅꯣꯏꯕꯒꯤꯗꯣ ꯍꯛꯆꯥꯡ ꯐꯊ
ꯎꯝ ꯉꯠꯇꯦ ꯅꯠꯇꯦ
ꯎꯝ
ꯍꯧꯖꯤꯛꯀꯥꯟ ꯑꯅ ꯑꯗꯨꯝ ꯆꯥꯕꯒ ꯇꯨꯝꯕꯒ ꯑꯗꯨꯝ ꯇꯧꯕꯒꯤꯌꯦ ꯅꯣꯏꯈꯠꯄꯅꯦ
ꯅꯠꯇꯦ ꯑꯩꯅ ꯍꯥꯏꯕꯗꯤ ꯑꯅꯣꯏꯕ ꯃꯤꯁꯤꯡꯗꯣ ꯍꯥꯏꯗꯤ ꯍꯣꯁꯇꯦꯜꯒꯤ ꯑꯉꯥꯡꯁꯤꯡ ꯍꯣꯁꯇꯦꯜꯒꯤ ꯆꯥꯡꯁꯤꯡꯁꯥꯡ ꯆꯥꯔꯗꯤ ꯄꯥꯖꯒꯅꯦꯕ ꯈꯠꯂ ꯃꯤꯗꯤ
ꯑ
ꯅꯣꯏ ꯈꯠꯅꯔꯣꯏ ꯍꯥꯏꯕ
ꯍꯣꯏ ꯍꯣꯏ ꯁꯉꯦ ꯁꯉꯦ
ꯑꯗꯨ ꯑꯗꯨ ꯍꯥꯏꯕꯗ
ꯎ ꯑꯩꯗꯤ ꯅꯪꯗꯤ ꯅꯣꯏꯕ ꯄꯥꯝꯕ꯭ꯔꯣ
ꯑꯩꯔꯥ ꯌꯥꯝ ꯀꯥ ꯍꯦꯟꯅ ꯅꯣꯏꯕ ꯄꯥꯝꯗꯦ ꯑꯩꯗꯤ ꯃꯦꯗꯤꯌꯝ
ꯑꯩꯁꯨ ꯅꯣꯏꯅ ꯄꯥꯝꯗꯦ
ꯌꯦ
ꯎꯝ ꯑꯩꯗꯤ ꯀꯉꯦꯕ
ꯎꯝ ꯑꯗꯨꯗꯤ ꯑꯩ ꯑꯣꯏꯔꯝꯕ ꯀꯃꯥꯏꯅ ꯇꯧꯕ ꯑꯗꯨꯗꯤ
ꯅꯥꯟꯥꯏ ꯅꯝꯃꯦꯗꯤ ꯇ
ꯀ ꯀꯥꯏ ꯋꯥ
ꯇꯧ ꯇꯒꯦꯗꯥꯕ
ꯇꯦ ꯑꯣꯏꯔ
ꯎꯝ ꯑꯏꯕ ꯁꯤꯦ ꯎꯔꯅꯤ ꯂꯩꯔꯝꯒꯅꯦꯕ
ꯑꯩꯁꯦ ꯎꯝ ꯑꯩ ꯅꯣꯏꯔꯝꯅꯤ ꯍꯥꯏꯔꯤ ꯑꯁ ꯑꯗꯨꯗꯤ ꯇꯣꯛꯇꯣꯏꯔꯦ ꯑꯗꯨꯗꯤ ꯇꯣꯛꯇꯣꯏꯔꯦꯅꯦ ꯑꯗꯨꯗꯤ